ꯀꯣꯏ ꯆꯠꯄꯅꯤ
ꯆꯠꯇꯦ ꯑꯩ ꯀꯦꯝ ꯇꯥꯗ‌ꯦ
ꯑ ꯆꯠꯇꯗꯤ
ꯍꯥꯏꯔ‌ꯣ ꯁꯠ ꯁꯠ ꯑꯩ ꯀ ꯀ‌ꯣꯜ ꯊꯝꯃꯥꯒ‌ꯦ
ꯎ
ꯅꯪꯅꯦ ꯑꯗꯨꯗꯤꯦ ꯈ ꯀꯣꯏꯆ ꯇꯨ ꯌꯥꯝ ꯆ ꯉꯁꯤꯅꯤꯒꯅꯁꯨꯇ ꯊ
ꯑꯩ ꯑꯩ ꯑꯆꯥꯄꯣꯠ ꯂꯩꯔꯣ ꯑꯗꯨꯗꯤ
ꯂꯩꯔ ꯋꯥ ꯊꯪꯒꯦ ꯀꯣꯏ
ꯑꯗꯨ ꯀꯣꯟ ꯌꯥꯝ ꯊꯣꯛꯏ ꯅꯪ ꯁꯨꯝ ꯆꯠꯂꯣ
ꯑ
ꯃꯈꯣꯟ ꯀꯩꯅꯣ ꯃꯅꯤꯡꯗ ꯃꯈꯣꯟ ꯃꯅꯤꯡꯗ ꯌꯥꯝ ꯊꯣꯛꯑꯦ ꯆꯠꯂꯣꯅ ꯁꯣꯝꯗ
ꯆꯂ ꯑꯩ ꯐꯣꯟꯝ ꯆꯂꯅ
ꯆꯠꯂꯣ ꯁꯣꯝꯗ ꯑꯁ
ꯁꯤꯔꯂ ꯍꯥꯏ
ꯀꯥꯏ ꯊ ꯆꯂꯣꯕꯣ ꯌꯥꯝ ꯂꯥꯡꯉꯦ ꯑꯗꯨꯋꯥꯏꯗ ꯑꯗꯨꯗꯤ ꯑꯩ ꯎꯗꯤ ꯇꯨꯝ ꯏꯗꯃꯦ
ꯔꯣꯖ ꯆꯂꯦ ꯊꯥꯎ
ꯑꯗꯨꯗꯤ ꯁꯤꯁꯤꯦ ꯁꯨꯃꯥꯏ ꯁꯨꯃꯥꯏ ꯇꯧꯗꯅ ꯍꯧꯒꯠꯂꯦ ꯑꯦꯟꯅ ꯍꯧꯖꯤ ꯀꯩꯅꯣ ꯇꯧ ꯀꯣꯏꯁꯟ ꯑꯉꯥꯡ ꯃꯆꯥꯒꯤ ꯀꯣꯏꯁꯟ ꯑꯟꯁꯔ ꯑꯦꯛꯖꯥꯝꯒꯤ ꯈꯣꯠꯂꯤꯁꯦ ꯇ
ꯑꯝ
ꯁꯤꯗ ꯈꯋꯥꯏ ꯅꯣꯛꯅꯤꯡꯕ ꯃꯃꯤꯡ ꯐꯥꯎꯕ ꯁꯤꯔꯥꯟ ꯇꯨꯔꯟ ꯏ
ꯑ ꯅꯗꯩ ꯍꯦꯕ ꯉꯥꯡꯉꯥꯏ ꯍꯧꯔꯦ
ꯎꯝ ꯑꯩꯒꯗꯤ ꯂꯩꯍꯧꯔꯦ ꯃꯃꯤꯡ ꯑꯗꯣ ꯀꯩꯅꯣ ꯏꯒꯗꯗ ꯑꯁꯦꯡꯕ ꯃꯤꯅ ꯁꯦꯔꯥꯟ ꯇꯨꯔꯥꯟ ꯏꯁꯟꯗꯅ ꯟꯇꯅ
ꯑꯥ
ꯑꯟꯆꯥꯏꯗꯨꯅ ꯃꯀꯣꯛ ꯃꯩ ꯁꯝꯅꯗꯕ ꯉꯥꯛꯇ
ꯑꯗꯨꯖꯥ ꯗꯣꯅ ꯆꯪꯒ꯭ꯔꯣꯕꯅꯦ
ꯑꯗꯨ ꯉꯥꯛꯇ ꯑꯗꯒꯤꯗꯤ ꯏꯁꯄꯦꯜꯂꯤꯡꯁꯦ ꯂꯣꯏ ꯂꯥꯛꯍꯜꯂꯦ ꯑꯩꯅ ꯏꯁꯄꯦꯜꯂꯤꯡꯗꯣ ꯁꯦꯝꯗꯣꯛꯄꯤꯔꯒ ꯃꯥꯔꯄꯨꯗꯤ ꯈꯔꯒꯗꯤ ꯄꯤꯔꯕꯅꯤ
ꯁꯤꯗꯣꯏꯕ
ꯁꯦꯝꯗꯧꯗ꯭ꯔꯗꯤ ꯑꯩ ꯌꯦꯡꯖꯖꯅꯤ ꯁꯤ ꯂꯥꯂ ꯑꯗꯣ ꯌꯦꯡꯕꯒ ꯁꯪꯉꯝꯃꯣꯏꯗꯧꯃꯗꯤ
ꯑꯝ
ꯀꯩꯅꯣ ꯁꯥꯟꯅꯅꯕ ꯍꯣꯠꯅꯩ ꯀꯥꯟꯗꯒ ꯂꯧꯕꯛ ꯂ ꯍꯥꯟꯗꯒ ꯊꯣꯛꯑꯒ
ꯑ
ꯅꯨꯡꯁꯥ ꯌꯥꯝꯅ ꯁꯥꯏ
ꯅꯪ ꯊꯥꯏꯅ ꯃꯥ ꯐꯪꯗ꯭ꯔꯤꯗꯣ ꯀꯩꯒꯤꯅꯣ ꯑꯗꯨꯝ ꯒ꯭ꯌꯥꯟ ꯇꯔꯛꯑꯕ ꯍꯧꯖꯤꯛ
ꯎꯝ ꯅ ꯁꯥꯏꯅ ꯁꯥꯏ
ꯍꯥꯁ
ꯅꯨꯡꯁꯥ ꯁꯥꯔꯤꯁꯤ ꯀꯔꯤꯒꯤꯅꯣ
ꯑꯗꯨꯒ ꯅꯪꯒꯤ ꯃꯥ ꯈ꯭ꯋꯥꯏ ꯌꯥꯝꯅ ꯐꯪꯍꯕꯁ ꯀꯌꯥ ꯑꯣꯏ
ꯎꯝ ꯇ꯭ꯋꯦꯟꯇꯤ ꯍꯦꯟꯈꯤꯕ ꯑꯃ ꯌꯥꯎꯕꯅꯦ
ꯎꯝ ꯈ ꯌꯥꯝꯗ꯭ꯔꯗꯤ
ꯈ꯭ꯋꯥꯏ ꯌꯥꯟꯗꯕ ꯇꯔꯥꯔꯥ ꯇꯔꯦꯠꯂꯥ ꯁꯨꯃꯥꯏꯅ
ꯉꯁꯥꯏꯒꯤ ꯁꯦꯔꯥꯇ꯭ꯔꯥ ꯏꯍꯧꯕꯗꯨ ꯀꯌꯥ ꯐꯪ ꯑꯩꯁꯦ
ꯑ ꯑꯗꯨ ꯀꯩꯗ‌ꯧꯔꯕ
ꯑꯁꯦ ꯁꯤ ꯃꯄꯥꯟ ꯊꯣꯛꯑꯣ ꯂꯥꯛꯑꯗꯤ ꯌꯥꯔꯔꯣꯏ
ꯗꯨꯖꯥꯗ‌ꯣꯟ
ꯑꯦ ꯀꯩꯅ‌ꯣꯝ ꯆꯠꯂꯦ ꯃꯥ ꯌ‌ꯦꯡꯉ‌ꯣ ꯑꯁꯤ ꯀꯩꯅꯣꯑꯁꯤ ꯀꯩꯅꯣ
ꯑ ꯅꯨꯡꯁꯥ ꯌꯥꯝꯅ ꯁꯥꯕꯒꯤ ꯃꯔꯝ ꯎ ꯄꯝꯕꯤ ꯍꯧꯗꯕ ꯑꯔ
ꯑꯝꯇ ꯆꯠꯂꯣ ꯑꯁꯤ ꯊꯤꯖꯤꯟꯕꯅ ꯂꯥꯎꯔꯛꯑꯗꯤ ꯅꯪ ꯂꯣꯏ ꯌꯥꯥꯎꯔꯅꯤ
ꯌꯥ ꯇꯥꯏ ꯎꯝ
ꯆꯠꯂꯣ ꯅꯪ ꯉꯥꯏꯗꯣ ꯌꯥꯝ ꯇꯥꯅꯤꯡꯉꯝꯃꯣꯏꯕ ꯃꯤꯁꯨ
ꯄꯥꯝꯕꯤ ꯀꯩꯀꯥ ꯊꯥꯗꯕ ꯈꯣꯠꯇꯕ ꯑꯗꯒꯤꯗꯤ ꯀꯩꯅꯣ ꯎꯝ ꯆꯦꯟꯁ ꯀꯤ ꯀ
ꯑꯩꯈꯣꯏ ꯕꯥꯅ ꯏꯁꯧ ꯇꯧꯕꯗꯗꯤ ꯇꯦꯟ ꯗ‌ꯦꯌ‌ꯦ ꯃꯨꯛꯇꯤ ꯍꯦꯟꯒꯠꯂꯝꯒꯗ꯭ꯔꯥ
ꯑꯥ ꯑꯗꯨꯒ ꯑꯗꯨꯃꯥꯏꯅ ꯇꯧꯗꯅ ꯅꯨꯡ ꯁꯥꯥꯁꯨ ꯌꯥꯝꯅ ꯁꯥꯔꯦ ꯎꯝ ꯎꯗꯨꯗꯒꯤꯗꯤ ꯋꯥ ꯀꯩ ꯋꯥꯔꯤ ꯊꯣꯛꯇ꯭ꯔꯦ ꯈꯅꯥꯎ ꯈꯪꯉꯤ
ꯍꯥꯥ
ꯋꯥꯔꯤ ꯊ‌ꯣꯛꯇ꯭ꯔꯦ ꯈꯟꯅꯥꯎ ꯀꯪꯉꯤ ꯍꯥꯏ ꯑꯗꯨꯃꯥꯏꯅ ꯇꯧꯗꯅ ꯁꯨꯃꯥꯏꯅ ꯇꯧꯋꯤ ꯁꯨꯃꯥꯏꯅ ꯇꯧꯔꯛꯄ ꯁꯨꯃꯥꯏꯅ ꯇꯧꯋ‌ꯦ ꯌ‌ꯦ
ꯉꯁꯤꯇꯗꯤ ꯑꯗꯨꯝ ꯐ‌ꯣꯟ ꯇꯑꯣꯏꯔꯔꯕꯣ
ꯇꯧꯗ‌ꯦ ꯍ‌ꯣꯔ‌ꯦꯟ ꯇꯧ ꯍꯥ ꯇꯧꯍꯩꯗꯦꯗꯤ ꯉꯁꯤꯅ ꯑꯍꯥꯟꯕꯁꯤꯗ ꯑꯍꯥꯟꯕꯅꯦ
ꯅꯪꯒꯤ ꯑꯅꯤꯋꯥꯔꯤ ꯍꯥꯏꯎꯒ
ꯑꯝ ꯀꯩꯅꯣꯅꯤ ꯀꯩꯅ‌ꯣꯝ ꯀꯩꯅꯣꯝ ꯈꯨꯅꯥ ꯎ ꯈꯨꯟ ꯀꯥꯎꯇ ꯀꯥꯎꯥꯎꯇ ꯎꯝ ꯎꯝ ꯈꯨꯂꯥꯛ ꯈꯨꯂꯥꯛ ꯄꯥꯏꯕ ꯀꯩꯅꯣꯝ ꯍꯥꯏꯗꯥꯏꯅꯦ ꯑꯍꯥꯟꯕꯩ
ꯁꯤꯁ ꯈꯨꯂꯛꯄ ꯍꯥꯏꯔꯤ ꯈꯨꯂꯥꯡꯀꯥꯡ
ꯈꯨꯂꯥꯡꯀꯥꯡ ꯈꯨꯂꯥꯡꯀꯥꯡ ꯀꯧꯔꯤꯅꯤ ꯁꯤꯗ
ꯅꯪ ꯆꯥꯔꯁ ꯇꯧꯔꯤꯕ‌ꯣ
ꯇꯧꯗ꯭ꯔꯦ ꯂꯣꯏꯔꯦ
ꯑꯣ ꯇꯧꯔꯤꯅꯨ ꯑꯩ ꯑꯃꯇ ꯇꯧꯒ‌ꯦ ꯑꯩ ꯑꯥ ꯌꯧꯗꯣꯔꯦ ꯑꯩ ꯆꯠꯇ꯭ꯔꯤꯉꯩꯗ ꯁ‌ꯦꯔꯥꯟꯗꯨꯨꯔꯥꯟ ꯍꯣꯔꯦꯟ ꯑꯩꯉꯣꯟꯗꯩ ꯅꯝꯒꯦ ꯂ‌ꯣꯏ ꯍꯥꯏꯔꯛꯀꯗꯣꯏꯅꯦꯡꯕꯤ ꯂꯥꯛꯑꯅꯤꯗꯣ
ꯅꯝꯃꯟꯂꯨꯅꯨ ꯒꯤꯠꯇ‌ꯦ ꯁꯨꯃꯥꯏ ꯁꯨꯃꯥꯏ ꯇꯧꯗꯨꯅ ꯅꯪꯒꯤꯗꯨꯁꯨ ꯅꯪꯒꯤꯗ ꯎꯝ ꯌꯥꯗ꯭ꯔ‌ꯦ
ꯀꯥꯏ ꯀꯥꯏꯔꯤ ꯅꯪ ꯐꯣꯟꯗ ꯌꯥꯗ꯭ꯔꯔꯤꯌꯦ
ꯆꯂ ꯈꯨꯠꯁꯤꯗ ꯄꯥꯏꯔꯒ
ꯑꯦ ꯑꯩ ꯑꯩ ꯑꯈ‌ꯣꯏ ꯃꯥꯏꯗꯨ ꯄꯥꯏꯔ ꯆꯠꯂꯣ
ꯎꯝ
ꯑꯦꯇꯩ ꯀꯠꯇ ꯑꯗꯒꯤꯗꯤ ꯄꯨꯡꯁꯦ
ꯎ
ꯃꯉꯥ ꯇꯥꯔꯤꯌꯦ ꯃꯉꯥ ꯇꯥꯕꯁꯤꯗ ꯁꯨꯃꯥꯏꯅ ꯀꯩꯅꯣ ꯇꯧꯕꯁꯤ
ꯅꯪꯉ ꯋꯥꯔꯤ ꯁꯥꯟꯅ ꯄꯨ ꯌꯥꯝ ꯊꯤ ꯀꯨꯏꯅ ꯧ ꯆꯪꯕꯩ ꯇꯥꯏꯞꯇꯒ ꯇꯧꯋꯦ ꯍꯥꯏꯕ ꯍꯧꯖꯤꯛ ꯏꯃꯥꯟꯅꯕꯤꯒꯤ ꯁꯥꯟꯅꯕꯁꯤꯗꯤ
ꯎꯝ ꯃꯔꯤ ꯂꯩꯇꯕ ꯃꯤꯒ ꯁꯥꯟꯅꯔꯗꯤ ꯄꯨꯡꯗꯣ ꯆꯠꯇ ꯇꯥꯕꯅꯤ ꯄꯥꯡꯕꯤ ꯑꯪ ꯄꯉꯤꯗꯀꯣ ꯑꯠꯇ ꯀꯇ ꯁꯨꯃꯥꯏꯅ ꯒꯥꯔꯤꯁꯦ ꯁꯨꯝ ꯊꯥꯔꯝꯕꯅꯦꯕ ꯊꯥꯔꯝꯕꯁꯦ ꯁꯤꯗ ꯇ ꯄꯨꯜꯂꯤꯁꯤꯅ ꯈꯥꯝꯃꯛꯄ ꯖꯥꯅꯤꯗ
ꯎꯝ
ꯊꯝꯃꯛꯄ ꯀꯥꯟꯁꯤꯗ ꯅꯨꯡꯁꯥꯁꯦ ꯑꯔꯣꯏꯒꯤ ꯁꯥꯕꯅꯤꯅ ꯃꯌꯥꯏ ꯆꯞ ꯆꯥꯅ ꯈꯥ ꯑꯃ ꯂꯩ ꯅꯨꯡꯁꯥꯥꯁꯦ ꯌꯥꯝ ꯁꯥꯔꯦ ꯁꯥꯔꯦ ꯁꯥꯔꯦ ꯌꯩꯊꯔꯛꯑꯦ ꯅꯨꯡꯁꯥꯁꯤꯅ ꯇꯌꯥꯩ ꯇꯥꯔꯛꯄꯗꯒꯤꯗꯤ ꯎꯝ ꯅꯥ꯫ ꯅꯪꯅ ꯅꯪꯅꯅ ꯇꯧꯔꯒ ꯂꯩꯔꯦ ꯂꯩꯔꯀꯥꯟꯗ꯫ ꯅꯨꯡꯁꯥ ꯌꯥꯝꯅ ꯁꯥꯏ ꯍꯥꯏꯔꯦ꯫ ꯑꯩꯒꯤꯗꯤ꯫ ꯊꯔꯦꯛꯑꯦ‌ ꯂꯝꯕꯤꯗꯊꯔ‌ꯦ ꯂꯝꯕꯤꯗ ꯊꯔꯛ꯫ ꯄꯗꯒꯤꯗꯤ ꯊꯧꯔꯦ ꯊꯧꯔꯦ ꯊꯧꯔꯦ ꯊꯧꯔꯦ ꯊꯧꯔꯦ ꯊꯧꯔꯦ ꯊꯧꯔꯦ꯫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
ꯊꯧꯕꯗꯨꯅ ꯊꯧꯕꯗꯨꯅ ꯊꯧꯕꯗꯨꯅ꯫
ꯃꯤ ꯋꯥꯟꯗꯔꯦ꯫
ꯍꯧꯕꯗꯨꯅ꯫ ꯑꯥ ꯌꯧꯔ‌ꯦ ꯑꯥ ꯌꯧꯔꯀꯥꯟꯗ ꯉꯥꯟ꯫ ꯇꯪ ꯋꯥꯔꯦ ꯅꯪ ꯄꫭꯊꯥꯔꯒ‌ꯦ꯫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
ꯄꯣꯊꯥꯔ‌ꯦ ꯅꯨꯡꯁꯥꯒ ꯁꯥꯕꯁꯤꯗꯅ ꯗꯨꯀꯥꯟ ꯑꯃ ꯂꯩꯔꯝꯃꯦ ꯗꯨ꯫ ꯀꯥꯟꯑꯝ ꯂꯩꯔꯝꯕ ꯗꯨꯗ ꯆꯉ‌ꯦ꯫ ꯗꯨꯀꯥꯟ ꯌꯕ ꯆꯪꯕꯗꯨꯗ ꯍꯩ ꯃꯍꯤ꯫ ꯍꯩ ꯃꯍꯤ ꯑꯏꯤꯡꯕ ꯑꯃ ꯂꯧꯔ ꯊꯛꯑꯦ꯫ ꯑ‌ꯦ꯫ ꯑꯗꯨ ꯊꯛꯄꯗꯨꯇ ꯂꯩꯗꯤ ꯊꯛꯇꯣꯛꯎꯔꯦ ꯊꯛꯇꯣꯛꯎꯔꯒ꯫ ꯄꯩꯁꯥꯗꯨ ꯄꯤꯒ‌ꯦꯅ ꯇꯧꯕꯗ ꯄꯩꯁꯥꯗꫭ ꯌꯥꯎꯔꯝ ꯗꯔꯦ꯫
ꯍꯂꫭꯑꯔꯤꯇꫭꯇꯤ ꯑꯥꯏꯁ ꯃꯪꯀꯤ ꯗ꯭ꯔꯤꯡꯁ ꯌꯥꯎꯏꯤ꯫
ꯄꯨꯔꯤ ꯆꯥꯅꯤꯡꯉꯦ꯫
ꯄꯥꯅꯤ ꯄꯨꯔꯤ ꯍꯥꯏꯕꯅꯠ꯫
ꯏꯁꯤꯡ ꯆꯥꯏꯕꯤ ꯆꯥꯅꯤꯡꯉ‌ꯦ꯫
ꯃꯪꯀꯤꯒꯤ ꯆꯍꯤ ꯌꯥꯎꯋꯦ ꯑꯈꫭꯏ ꯍꯣꯏ꯫
ꯑꯗꫭ ꯑꯩ ꯏꯁꯤꯡ ꯄꯨꯕꯤꯆꯥꯅꯤꯡꯉꯦ꯫
ꯅꯪ ꯉꯔꯥꯏ ꯆꯥꯏꯗꯨꯗꯤ ꯇꯥꯞꯇꯥꯏ ꯆꯥꯊꯣꯛꯈ꯭ꯔꯒ ꯇꯥꯏꯇ‌ꯦꯆꯠꯂꫭ꯫ ꯍꯞꯇꯥ ꯍꯥꯏꯕꯒ ꯊꯦꯡꯒꯗꯄ꯫ ꯃꯊꯪꯒꯤ ꯅꯣꯡꯃꯥꯏꯖꯤꯡꯗ ꯇꯥꯔꯦ꯫
ꯑꯗꯨ ꯆꯥꯅꯤꯡꯉ‌ꯦ ꯁꯨꯃꯥꯏꯟ ꯇꯧꯗꯅ ꯑꯗꯨꯒ꯫ ꯍ‌ꯣꯏꯌꯦ꯫ ꯀꯩꯅꯣꯁꯦ ꯍꯩꯅꯧꯁꯦ ꯀꯝ ꯀꯥꯟꯗ ꯃꯨꯟꯗꯣꯏꯅꯣ꯫ ꯀꯌꯥꯝ ꯋꯥꯠꯂꯤꯒꯤ꯫
ꯀꯔꯤꯔꯣ꯫
ꯀꯤꯅꯣꯁꯤꯗ ꯈꯣꯡꯒ꯭ꯔꯥꯎꯁꯤꯗ꯫ ꯄꯤꯈꯥꯎꯁꯤꯗ꯫ ꯍꯩꯅꯧꯗꯣ ꯍꯥꯞꯅꯤꯡꯉ‌ꯦꯅꯦ꯫
ꯈꯪꯗ‌ꯦ ꯑꯗꯨꯗꯤ꯫ ꯉꯔꯥꯡ ꯅꯍꯥꯟ ꯑꯃꯈꯛ ꯆꯉꯝꯃꯒ ꯆꯪꯉꯛꯈꯤꯗ꯭ꯔꯦ꯫ ꯃꯥ ꯏꯁꯤꯡ ꯑꯝꯇ ꯄꯨꯁꯤꯟꯕꯤꯌꯨ ꯍꯥꯏꯕ ꯍꯥ꯫
ꯏꯟꯅꯧꯗꫭ ꯅꯪꯒꯤꯔꫭ ꯑꯩ ꯒꯤꯔꫭ꯫
ꯅꯪꯒꯤꯅꯦꯗꯥꯏ꯫
ꯅꯪ ꯑꯩꯒꯤꯀꯥꯏ ꯆꯠꯈ꯭ꯔꯕ ꯄꯤꯔꫭꯛ ꯑꯗꯨꯗꯤ꯫
ꯑꯩꯅ ꯍꯥꯏꯗꯨꯗꯤ ꯁꯧꯉꯥ ꯁꯨꯔꯛꯀꯥꯟ ꯄꯤꯔꯛꯀꯅꯤꯅ ꯅꯪꯒꯤ ꯇꯔꯦꯠꯀ꯫ ꯀꯌꯥꯅꯣꯝ ꯆꯪꯉꯛꯑꯦꯕ ꯑꯗꯨꯏ ꯇꯔꯦꯠꯀ ꯆꯪꯛꯄꯗꯨꯗ ꯑꯩꯅ ꯀꯃꯥꯏꯄꯤꯔꯛꯀꯅꯤ꯫
ꯇꯔꯦꯠꯇꯨ ꯀꯩ ꯇꯔꯦꯠꯗꯤ ꯁꯤꯐ ꯇꯔꯦꯠ ꯇꯥ꯫
ꯇꯔꯦꯠꯀ ꯀꯌꯥ ꯅꯤꯄꯥꯜꯒ ꯇꯔꯦꯠ ꯅꯤꯄꯥꯟ꯫
ꯇꯔꯦꯠ ꯅꯤꯄꯥꯟꯒ ꯇꯔꯦꯠ ꯇꯔꯦꯠ ꯅꯤꯄꯥꯟ꯫
ꯎꯝ꯫
ꯇꯤ ꯀꯤꯗꯧꯗꫭꯏꯕ꯫ ꯀꯔꯤ ꯀꯥꯟꯅꯕꯩ ꯆꯪꯉꯛ ꯏꯕ
ꯈꯪꯗꯦ ꯃꯇꯦꯛ ꯃꯇꯦꯛ ꯆꯥꯡꯉꯛꯄꯅꯦꯕ ꯑꯗꯨꯅ ꯑꯗꯨꯝ ꯁꯝꯃꯤꯠꯇꯣ ꯁꯃꯤꯠ ꯗꯣ ꯅꯝꯕ ꯀꯥꯎꯅꯣꯕ
ꯑꯗꯨꯒꯤ ꯃꯌꯥꯝꯗ ꯂꯣꯏ ꯍꯩꯅꯧ ꯃꯌꯥꯝꯗꯣ ꯄꯥꯟꯅꯔ ꯌꯦꯡꯕꯗ ꯍꯩꯅꯧ ꯆꯇ꯭ꯔꯨꯛ ꯀꯌꯥ ꯅꯣꯝꯁꯨꯏ
ꯑꯗꯨ ꯑꯗꯨꯝ ꯆꯪꯉꯛꯀꯅꯤ ꯇꯝ ꯇꯝꯅ ꯍꯧꯖꯤꯛꯀꯤꯗꯤ ꯆꯉꯛ ꯅꯍꯥꯟ ꯍꯧꯖꯤꯛ ꯆꯪꯉꯛꯑꯣꯏ ꯀꯩꯅꯣ ꯇꯧꯔꯦ ꯍꯣꯏ ꯎꯝ ꯊꯥꯡꯖꯒ ꯊꯥꯡꯖꯒ ꯅꯣꯡꯃꯥꯏꯖꯤꯡꯒ ꯃꯣꯏ ꯁꯨꯨꯇꯤ ꯂꯩ ꯍꯥꯏꯃꯤ ꯅꯤꯡꯊꯧꯀꯥꯕ ꯂꯩꯕꯥꯛꯄꯣꯛꯄ ꯁꯥꯏꯗ ꯆꯪꯉꯑꯅꯤ
ꯍꯌꯦꯡ ꯍꯟꯆꯤꯠ
ꯍꯣꯏ ꯑꯗꯨꯃꯥꯏꯅ ꯆꯪꯉꯄ ꯌꯥꯏ ꯈꯪꯗꯦ ꯍꯥꯏꯕ ꯉꯝꯗꯦ ꯉꯁꯤꯒ ꯉꯔꯥꯡꯒ ꯁꯨꯇꯤꯅꯦꯕ
ꯑ ꯑꯩꯗꯤ ꯄꯥꯝꯃꯦꯅꯦ ꯅꯪꯗꯣ ꯆꯥꯅꯤꯡꯉꯦꯅꯦ
ꯅꯣꯏꯒꯤ ꯖꯦꯅꯤꯕ ꯃꯥꯟꯕ ꯊꯕꯛ ꯇꯧꯔꯛꯑꯅꯣ ꯀꯌꯥ ꯋꯥꯠꯂꯤꯒꯦ ꯑꯩ ꯑꯩꯈꯣꯏ ꯀꯣꯏ ꯆꯠꯄꯒꯤ ꯁꯤꯖꯤꯟꯅꯒꯦ ꯇꯧꯕꯅꯦ
ꯑꯩ ꯄꯨꯡ ꯆꯠ ꯆꯠ ꯀꯥꯅꯅ ꯈꯪꯗꯦ
ꯑꯗꯨ ꯃꯥ ꯉꯁꯥꯏ ꯏꯁꯨ ꯌꯥꯝ ꯂꯥꯛꯑ ꯈ꯭ꯔꯕꯅꯦ ꯃꯃꯥꯡꯗ ꯑꯗꯨ ꯑꯩ ꯌꯣꯟꯗ ꯒꯥꯔꯤ ꯍꯥꯏꯌꯣ ꯍꯥꯏꯌꯣ ꯅ ꯍꯥꯏꯍꯜꯂꯒ ꯍꯟꯗꯛꯁꯨ ꯒꯥꯔꯤ ꯍꯥꯏꯌꯣꯅ ꯍꯧꯖꯤꯛ ꯑꯩ ꯂꯣꯏ ꯍꯥꯏꯔꯒ ꯍꯪꯗꯅ ꯈꯣꯠꯇꯅ ꯂꯩꯔꯕ ꯑꯗꯨꯨꯃꯨꯛ ꯌꯥꯗꯦ ꯍꯥꯏꯔꯛꯑꯗꯤ ꯇꯣꯛꯇ ꯇꯣꯛꯇꯁꯨ ꯑꯩ ꯀꯩꯗꯧꯒꯦ ꯌꯦꯉꯨ ꯍꯦꯛ ꯇꯣꯂꯛꯄꯗ ꯑꯩ ꯃꯊꯪꯗ ꯁꯨꯝ ꯌꯥꯎ ꯌꯥꯎꯕꯁꯨ ꯌꯥꯎꯔꯔꯣꯏ ꯑꯩ ꯅꯉꯣꯟꯗ ꯀꯅꯥ ꯁꯤꯜꯂꯨ ꯍꯥꯏꯒꯦ ꯁꯤꯜꯂꯨꯅꯣ ꯌꯥꯗ꯭ꯔꯣꯅꯥ ꯍꯥꯏꯕ
ꯑ
ꯁꯤꯜꯂꯨꯅꯨ ꯍꯧꯔꯛꯄ ꯃꯤ ꯁꯤꯟꯍꯜꯂꯣ ꯍꯥꯏꯕ ꯑꯗꯨ ꯔꯣꯅꯥꯅ ꯍꯧꯔꯛꯏꯅꯦꯌꯦ ꯑꯗꯨꯗꯤ ꯔꯣꯅꯥ ꯁꯤꯟꯍꯜꯂꯣ ꯍꯥꯏꯕ
ꯏꯔꯥꯡ ꯌꯥꯝ ꯌꯥꯎꯅꯤꯉꯤ ꯁꯦ ꯅꯣꯏꯅꯅꯤ ꯆꯦꯟꯖꯅꯤꯡꯉꯦ ꯗꯨꯗ ꯑꯩꯅ ꯍꯣ ꯍꯥꯏꯕꯅꯤ ꯀꯩꯅꯣ
ꯑꯩꯗꯤ ꯍꯣꯏꯗꯪ ꯉꯥꯏꯕꯅꯦ ꯍꯥꯏ ꯍꯥꯏꯖꯎꯀꯣ ꯍꯌꯦꯡ ꯗꯥ ꯁꯨꯃꯟ ꯇꯧꯖꯔꯛ ꯁꯅꯤꯅꯣꯏ ꯒꯤꯠ ꯂꯧꯅ ꯅꯝꯕ ꯌꯝ ꯍꯩꯕꯅꯦ
ꯎꯝ ꯑꯩ ꯌꯣꯟꯗꯗꯤ ꯉꯝꯃꯣꯏ ꯅꯉꯣꯟꯗꯕꯨ ꯉꯝ ꯋꯥꯅꯤ
ꯎꯝ ꯎꯝ ꯎꯝ ꯅꯪ ꯃꯤ
ꯃꯆꯤꯟꯗꯨꯗ ꯕꯥꯛ ꯂꯥꯎꯅ
ꯎꯝ ꯎꯝ ꯏꯃꯥ ꯏꯁꯤꯡ ꯃꯨꯛꯇ ꯇꯧꯔꯤꯁꯦ ꯌꯦꯉꯨ ꯐꯖꯅ ꯉꯥꯎꯔꯦ ꯁꯤꯃꯁꯨ ꯐꯣꯟꯗ
ꯇꯧꯗꯅ ꯁꯨꯃꯥꯏ ꯁꯨꯃꯥꯏꯅ ꯇꯧꯗꯅ ꯑꯩ ꯁꯤꯗꯤ ꯌꯥꯔꯔꯣꯏꯅꯤ ꯁꯨꯃꯥꯏꯅ ꯁꯨꯝ ꯇꯧꯔꯗꯤ ꯃꯥꯏꯅ ꯆꯥꯔꯅꯤ ꯑꯅꯤ ꯅꯦ
ꯆꯥꯔꯨꯅꯨ ꯑꯗꯨꯝ ꯉꯥꯉꯣ ꯅꯪ ꯉꯥꯡꯐꯝ ꯊꯣꯛꯄ ꯑꯩꯅꯔꯣ ꯅꯪꯅꯔꯣ ꯇꯧ ꯍꯥꯏꯁꯦ ꯑꯩꯅꯅꯦ
ꯑꯩꯅ ꯉꯪꯐꯝ ꯊꯣꯛꯄ ꯉꯥꯡꯅꯤ ꯋꯥ ꯋꯥ ꯀꯩꯅꯣ ꯋꯥ ꯀꯩꯅꯣꯅꯤ ꯂꯣꯏꯅ ꯇꯥꯔꯤꯅꯦ ꯇꯞꯅ ꯇꯧꯔꯣ ꯂꯣꯅꯦ ꯑꯦ ꯇꯞꯅ ꯇꯧ
ꯇꯞꯅ ꯇꯧꯑꯣ ꯂꯣꯏ ꯇꯥꯏ ꯀꯩꯅꯣꯅꯦ
ꯇꯅꯤꯡ ꯇꯖ ꯔꯁꯅꯣ
ꯁꯤꯅ ꯑꯩꯒꯤ ꯑꯔꯣꯏꯕꯅꯤ
ꯑꯩ ꯑꯅꯤ ꯋꯥꯠꯂꯤꯌꯦ ꯅꯥꯉꯣꯟꯗ ꯇꯧꯕꯗ ꯌꯥꯗ꯭ꯔꯤꯁꯤ ꯅꯦ
ꯑꯩꯒꯤꯗꯤ ꯃꯉꯥ ꯁꯨꯔꯦ ꯁꯤꯒ꯫
ꯑꯥ
ꯑꯩꯗꯤ ꯁꯤꯒ ꯃꯉꯥꯁꯨꯔꯦꯕ ꯅꯉꯣꯟꯗ꯫
ꯑ ꯑꯩ ꯌꯥꯝ ꯋꯥꯠꯂꯤ꯫